ꯎꯝ ꯀꯏꯅ ꯀꯦ ꯀꯥ ꯐꯗꯏꯗꯤ
ꯃꯇꯝ ꯀꯛꯈꯥꯏꯕ꯭ꯔꯣ
ꯄꯥꯛꯑꯦ ꯑꯩꯈꯣꯏꯗꯤ ꯃꯇꯝꯒꯤ ꯃꯤꯅꯤ ꯑꯩꯈꯣꯏꯗꯤ ꯂꯥꯏꯔꯤꯛ ꯊꯋꯥꯏ ꯌꯥꯎꯕꯅꯤꯅ ꯂꯥꯏꯔꯤꯛ ꯄꯥꯔꯤꯕꯅꯤꯅ ꯌꯥꯝ ꯃꯥꯡꯕ ꯍꯥꯏꯇꯥꯔꯦ ꯃꯇꯝ
ꯏꯕꯥꯥꯟꯗꯦꯗ
ꯀꯔꯤꯗꯤꯃꯅꯦꯕ ꯑꯗꯨꯗ
ꯑꯃ ꯑꯃ ꯐꯣꯟ ꯇꯧꯔꯛꯇ ꯋꯦꯇꯤꯡ ꯂꯩꯅꯤꯅ ꯃꯊꯥ ꯁꯥꯕ ꯃꯥꯜꯂꯤꯦꯗ
ꯍꯥꯏꯅꯤꯡꯗꯦꯗ ꯑꯗꯨꯒꯨꯝ ꯋꯥꯇꯤ ꯋꯥ ꯉꯥꯡꯒꯅꯨ ꯀꯩꯅꯣ ꯍꯥꯏꯌꯨ ꯁꯠ ꯁꯠ ꯀꯝ ꯇꯨ ꯗ ꯄꯣꯏꯟ
ꯋꯥ ꯐꯝꯇꯔꯤꯕꯟ ꯏꯗ
ꯀꯩ ꯃꯊꯦꯜ ꯆꯥꯒꯦ ꯑꯩꯗꯤ ꯁꯨꯝ ꯈꯥꯏꯒꯦꯅ ꯚ ꯇꯔꯛ ꯀꯅꯤꯗ
ꯑꯣ ꯑꯩꯁꯦ
ꯎꯝ ꯗꯗ
ꯑꯩꯈꯣꯏꯁꯦ ꯀꯩꯅꯣ ꯆꯥꯏꯌꯦ ꯌꯦꯟ ꯆꯥꯏꯗ ꯌꯦꯟꯊꯕ
ꯍꯥꯥ
ꯌꯦꯟ ꯊꯣꯡꯕꯖꯏꯌꯦ
ꯀꯔꯤꯒꯤꯦ
ꯆꯥꯅꯤꯡꯕ ꯆꯥꯔꯅꯤ ꯀꯩꯅꯣ ꯌꯦꯟꯊꯣꯡꯉꯃꯨꯛ ꯀꯔꯤꯒꯤ ꯂꯩꯕ꯭ꯔꯣ
ꯆꯜꯂꯛꯇꯕ
ꯀꯩꯗꯧꯁꯤꯤꯜꯂꯛꯇꯣꯏꯕ ꯅꯣꯏ ꯊꯣꯡ ꯀꯥꯟꯁꯤꯜꯂꯛꯄꯣ ꯑꯩꯈꯣꯏꯗ
ꯀ ꯑꯗꯨꯅꯨꯅꯦ ꯌꯥꯝ ꯈꯨꯨꯞ ꯆꯖꯥꯗ꯭ꯔꯥ ꯈꯨꯨꯞ ꯇꯔꯥ
ꯍꯣꯏ ꯑꯗꯨ ꯊꯤꯜꯂꯛꯄ꯭ꯔꯒ ꯑꯩꯅ ꯀꯃꯥꯏꯅ ꯊꯤꯟꯒꯅꯤ ꯑꯩꯕꯨ ꯌꯥꯝꯗꯅꯤꯡꯕ ꯁꯥꯇ꯭ꯔꯣ
ꯊꯤꯜꯂꯛꯀꯗꯕꯅꯦ ꯑꯩ ꯂꯩꯁꯤꯗꯤꯦ
ꯇꯥꯕ ꯅꯪꯗꯦ
ꯆꯔꯦ
ꯀꯔꯤ ꯀꯔꯤ ꯏꯟꯖꯥꯡ ꯆꯥꯏꯕ
ꯍꯪꯉꯛꯀꯅꯨ ꯌꯦꯟꯊꯣꯡ ꯆꯥꯕ ꯃꯤꯅ ꯑꯩꯉꯣꯟꯗ ꯌꯦꯟꯖꯥꯡ ꯍꯪꯉꯛꯀꯅꯨ ꯫
ꯑꯦ ꯀꯩꯅꯣ ꯍꯥꯏꯖꯤꯕꯣ ꯀꯩꯖꯪ ꯆꯒꯦ ꯅꯦ꯫
ꯍꯥꯎ ꯇ ꯇꯅ ꯀꯞꯄꯒꯅꯦ ꯂꯥꯛ ꯏꯁꯦ꯫
ꯎꯝ ꯆꯥꯛ ꯆꯥꯕꯖꯤꯛ ꯀꯞꯅꯕ꯭ꯔꯣ ꯍꯥꯏꯁꯦ꯫
ꯀꯞꯄꯦ ꯌꯦꯟꯁꯥꯡꯗꯣ ꯍꯥꯎꯃꯟꯗꯗꯅ ꯑꯩꯁꯦ ꯀꯞꯄꯅꯤ꯫
ꯕꯦꯔꯥꯅꯤꯍꯦ꯫
ꯕꯦꯔꯥꯅꯤ꯫
ꯑ ꯋꯥꯏ
ꯌꯦꯡꯉꯣ ꯅꯪꯒꯤ ꯌꯦꯟ ꯊꯣꯡꯕꯗꯣ ꯑꯩꯉꯣꯟꯗ ꯈꯔ ꯊꯤꯜꯂꯛꯑꯃꯗꯤ ꯑꯩꯁꯦ ꯆꯥꯛꯀꯗꯣ ꯐꯖꯅ ꯆꯥꯔꯒ ꯂꯥꯛꯆꯒꯗꯕꯅꯦ ꯄꯨꯛ ꯊꯟꯗꯕꯤ ꯂꯥꯛꯏꯁꯦ꯫
ꯆꯥꯎꯅꯣ ꯅꯣꯏꯗꯣ ꯈꯔ ꯍꯟꯊꯅꯕ ꯅꯣꯏꯅꯤ ꯅꯣꯏꯗꯣ ꯈꯔ ꯍꯟꯊꯅꯕ ꯆꯥꯎꯅꯣꯕ꯫
ꯅꯪꯅ ꯑꯩ ꯌꯥꯡ ꯌꯥꯝ ꯀꯪꯍꯟꯅꯤꯡꯉꯤꯁꯦ꯫ ꯁꯤꯅ ꯀꯔꯤꯒꯤꯅꯣ꯫
ꯐꯠꯇ꯭ꯔꯣ ꯌꯥꯡ ꯀꯪꯕꯨꯗꯤ ꯅꯨꯡꯉꯥꯏꯇ꯭ꯔꯣ ꯍꯛꯆꯥꯡ ꯁꯦꯡꯅꯤ ꯅꯨꯡꯉꯥꯏꯅ ꯂꯩ꯫
ꯑ꯫
ꯑꯗꯨ ꯌꯥꯝ ꯐꯒꯅꯤꯗꯤ ꯀꯩꯒꯤꯅꯣ ꯑꯩꯈꯣꯏ ꯌꯥꯝ ꯌꯦꯡꯁꯤꯟꯕ ꯇꯥꯍꯟꯗ꯭ꯔꯣ
ꯐꯥꯒꯤ ꯇꯧꯕꯅꯤꯗ ꯑꯩꯅ ꯫
ꯐꯔꯦ ꯐꯔꯦ ꯅꯪ ꯅꯪ ꯑꯩꯉꯣꯟꯗ ꯇꯧꯔꯝꯃꯤꯁꯦ ꯌꯥꯝ ꯐ ꯐꯦ ꯅꯪ ꯀꯤꯅꯪ ꯀꯔꯤ ꯅꯪ ꯇꯧꯔꯝꯕ ꯅꯪ ꯇꯧꯝꯕꯗꯨ ꯀꯔꯤ ꯇꯨꯔꯤꯖꯝ ꯍꯥꯏꯕ꯫
ꯍꯣꯏ꯫
ꯇꯨꯔꯤꯖꯝꯗꯒꯤ ꯀꯩꯗꯧꯕ ꯁꯤꯖꯤꯟꯅꯗꯣꯏꯅꯣ꯫
ꯇꯨꯔꯤꯖꯝ ꯁꯤꯔꯣ꯫
ꯑꯥ꯫
ꯀꯅꯥ ꯈꯪꯕꯅꯣꯗ꯫
ꯀꯩꯅꯣ ꯀꯅꯥ ꯈꯪꯕ ꯍꯥꯏ ꯅꯪ ꯇꯝꯃꯒ ꯑꯩ ꯀꯅꯥ ꯈꯪ꯫
ꯁꯨꯝ ꯇꯝꯃꯨꯔꯤꯅꯤ꯫
ꯋꯥꯔꯤ ꯅꯨꯡꯉꯥꯏꯗꯦꯗꯣ꯫ ꯀꯔꯤ ꯀꯥꯟꯅꯒꯦꯕ ꯃꯥꯁꯦ ꯇꯨꯔꯤꯖꯝꯁꯦ ꯍꯣꯇꯦꯜ ꯃꯦꯅꯦꯖꯃꯦꯟꯒ ꯃꯥꯟꯅꯕ꯭ꯔꯣ꯫
ꯔꯤꯖꯜꯖ ꯃꯅꯦꯖꯃꯦꯟꯀꯤ ꯇꯨꯔꯤꯖꯝ ꯃꯅꯨꯡꯗ ꯆꯜꯂꯦ꯫ ꯍꯣꯇꯦꯜ ꯃꯦꯅꯦꯖꯃꯦꯟꯁꯦ ꯇꯨꯔꯤꯖꯝꯁꯨ ꯂꯣꯏ ꯌꯥꯎꯔꯦ꯫
ꯑꯗꯨ ꯇꯨꯔꯤꯖꯝꯒ ꯍꯣꯇꯦꯜ ꯃꯦꯅꯦꯖꯃꯦꯟꯅ ꯇꯣꯉꯥꯟ ꯇꯝꯃꯒ ꯃꯥꯟꯅꯗꯦꯅꯦ ꯑꯗꯨꯗꯤ꯫
ꯍꯣꯏ ꯃꯥꯟꯅꯗꯦ ꯍꯣꯇꯦꯜ ꯃꯦꯅꯦꯖꯃꯦꯟꯁꯤꯅ ꯍꯣꯇꯦꯜ ꯈꯤꯇꯪꯗ ꯐꯣꯀꯁꯇꯨ ꯄꯤꯕ꯫ ꯑꯗꯣ ꯇꯨꯔꯤꯖꯝ ꯍꯥꯏꯁꯤꯅ꯫ ꯂꯣꯏꯅ ꯆꯠꯂꯦ ꯇ꯭ꯔꯥꯟꯁꯄꯣꯔꯇꯦꯁꯟꯗꯒꯤ ꯇꯨꯔ ꯒꯥꯏꯗꯇꯒꯤ꯫
ꯄꯨꯔꯥ ꯇꯨꯔꯤꯖꯝ ꯍꯥꯏꯔ ꯑꯗꯨꯗꯤ ꯀꯣꯏꯗꯕ ꯍꯥꯏꯔꯕꯅꯤꯅꯦ꯫
ꯍꯣꯏ ꯂꯣꯏꯅꯃꯛꯇꯨꯅꯦꯕ ꯑꯗꯨ ꯄꯨꯂꯞ ꯁꯤꯁꯇꯦꯝꯗꯣ ꯍꯥꯏꯇꯥꯔꯦ ꯄꯨꯂꯞꯇꯣ ꯀꯧꯔꯦꯕ꯫
ꯃꯦꯥꯟꯨꯝ
ꯑꯗꯨꯣ ꯃꯆꯦꯠ ꯃꯆꯦꯠ ꯈꯥꯏꯗꯣꯛꯈꯤꯕ ꯋꯥꯅꯦꯕ ꯇ꯭ꯔꯥꯟꯁꯄꯣꯔꯠ꯫ ꯇꯨꯁꯟꯒꯤꯗꯨꯅ ꯑꯦꯕꯤꯌꯦꯁꯟ ꯑꯗꯩꯗꯤ ꯇ꯭ꯔꯦꯟ ꯀꯥꯏꯅ ꯂꯩꯈ꯭ꯔꯦꯅ꯫
ꯑꯗꯨꯅꯦ ꯃꯆꯠ ꯃꯆꯠ ꯈꯥꯏꯗꯣꯔꯛꯄꯩ ꯋꯥꯅꯦꯕ ꯂꯩꯔꯤ ꯈꯖꯤꯁꯨ ꯆꯪꯍꯟꯕꯅ ꯋꯥꯅꯦꯕ
ꯍꯣꯏ ꯑꯗꯨ ꯄꯨꯂꯞꯛꯇꯨ ꯇꯝꯃꯨꯕꯅꯦꯕ ꯑꯩꯅ꯫
ꯑꯥ꯫
ꯥꯄꯨꯂꯞꯇꯨ ꯇꯝꯃꯨꯕꯅꯦꯕ ꯁꯤꯁꯇꯦꯝꯗ ꯇꯝꯃꯨꯕꯅꯦꯕ ꯑꯩꯅ ꯑꯃꯐꯥ꯭ꯎꯍꯦꯛ ꯆꯟꯅꯗꯒꯩ꯫
ꯍ꯫
ꯑꯃ ꯑꯃꯗꯁꯨ ꯍꯩꯇ ꯑꯃꯗꯁꯨ ꯍꯩꯇ ꯑꯗꯨ ꯁꯥꯟꯅꯅꯕꯒꯦ
ꯐꯔꯦꯅꯦ
ꯍꯣꯇꯦꯜ ꯃꯦꯅꯦꯖꯃꯦꯟ ꯇꯝꯃꯝꯃꯒꯅ ꯍꯣꯇꯦꯜ ꯃꯦꯅꯦꯖꯃꯦꯟꯗ ꯑꯥ ꯌꯧ ꯆꯠꯀꯗꯕꯗꯣ ꯇꯨꯔꯤꯖꯝꯗꯗꯤ ꯈꯔ ꯀꯥꯞꯄ ꯀꯥꯞꯄ ꯌꯥꯎꯕ
ꯑꯗꯨ ꯂꯩ ꯈ ꯈꯠꯇꯪꯍꯟꯕ ꯑꯗꯣ ꯐꯤ ꯑꯅꯤ ꯀꯥꯡ ꯐꯤ ꯑꯅꯤ ꯇꯣꯡꯉ ꯀ ꯀꯥꯡꯁꯤꯒꯗꯣ
ꯍꯣꯏ ꯅꯪ ꯅ ꯃꯅꯦ ꯁ꯭ꯦꯟ ꯇꯝꯕꯗꯨꯗꯤ ꯀꯩ ꯇꯧꯔꯕ
ꯑꯩꯅ ꯇꯝꯕꯗꯨꯁꯨ ꯀꯩꯝ ꯀꯥꯟꯅꯗꯦ ꯑꯗꯨ ꯇꯝꯃꯤꯕꯣꯅꯦ ꯑꯩꯖꯤꯛꯇ ꯄꯦꯜꯂꯛꯇ꯭ꯔꯦ ꯑꯩꯗ ꯍꯧꯖꯤꯦ ꯃꯦ ꯃꯅꯦꯠꯁ ꯃꯦ ꯇꯝꯃꯒ ꯃꯣꯏꯒꯤ ꯀ꯭ꯔꯨꯁ ꯍꯥꯏꯕ꯭ꯔꯥ ꯖꯍꯥꯖ ꯇꯣꯡꯝꯕꯤꯗꯣ
ꯑꯥ
ꯑꯗꯨ ꯑꯣꯏꯅ ꯇꯧꯔꯗꯤꯦꯅ ꯈꯜꯂꯤ
ꯇꯝꯗꯁꯨ ꯌꯥꯕꯅꯤꯗ ꯑꯗꯨꯕꯨ
ꯑꯗ ꯍꯥꯏꯌꯦꯦ ꯑꯩ ꯍꯪꯉꯦ ꯃꯤꯉꯣꯟꯗ
ꯌꯥꯕꯅꯤ
ꯌꯥꯗ꯭ꯔꯦ ꯍꯣꯇꯦꯜ ꯃꯦꯅꯦꯖꯃꯦꯟꯗ ꯅꯪꯒꯤ ꯑꯦꯛꯁꯄꯤꯔꯤꯌꯦꯟꯁ ꯂꯩꯕꯒꯤ ꯁꯥꯔꯇꯤꯐꯤꯀꯦꯠ ꯍꯥꯏꯗ ꯌꯥꯗꯦ
ꯑꯗꯨꯗꯤ ꯍꯣꯇꯦꯜ ꯑꯃꯍꯦꯛꯇꯗ ꯐꯥꯏꯚ ꯏꯁꯇꯥꯔꯒꯨꯝꯕ ꯑꯗꯨꯗ ꯈꯔ ꯇꯧꯕꯅ ꯐꯔꯅꯤ ꯑꯗꯨ ꯐ꯭ꯔꯦꯁꯔꯗ ꯊꯥꯖꯤꯜꯂꯒ ꯐ꯭ꯔꯦꯁꯔꯗꯣ ꯃꯣꯏ ꯀꯔꯤꯝ ꯍꯩꯇ꯭ꯔꯁꯨ ꯉꯥꯡꯕ ꯁꯛꯄ ꯈꯔ ꯍꯩꯔꯗꯤ ꯇꯧꯋꯦ ꯍꯥꯏꯕꯅꯤ
ꯑꯗꯨꯗ ꯑꯗꯦ ꯑꯗꯨ ꯇꯤꯅ ꯄ ꯅꯪ ꯅꯪꯗꯨꯗꯤ ꯏꯟꯗꯤꯌꯥꯒꯤ ꯑꯣꯏꯔꯝꯒꯅꯤ ꯑꯩ ꯍꯥꯏꯅ ꯐꯣꯔꯦꯟꯒꯤꯅꯤ
ꯑꯣ ꯍ ꯍꯥꯟ ꯍ ꯑꯗꯨꯣꯏꯅꯦ ꯍꯧꯔꯛꯄꯒꯤ
ꯍꯧꯗꯤ ꯍꯧꯗꯤ ꯗꯥꯏꯔꯦꯛ ꯐꯣꯔꯦꯟ ꯆꯠꯄꯒꯤꯅꯤ ꯑꯩꯅ ꯍꯥꯏꯗꯤ
ꯑꯦꯛꯁꯄꯤꯔꯤꯌꯦꯦꯟꯁ ꯌꯥꯎꯗꯕ ꯃꯤ ꯂꯧꯗꯕꯅꯦ
ꯑꯗꯨꯅꯦ ꯂꯧꯗꯕꯅꯦ ꯑꯗꯨꯅꯦ ꯑꯗꯨ ꯍꯣꯠꯇꯃꯤꯟꯅ ꯑꯉꯥꯟ ꯊꯥ ꯑꯅꯤ ꯑꯍꯨꯝ ꯀꯣꯔꯁ ꯆꯠꯂꯒ ꯆꯠꯄꯦ ꯌꯥꯗꯤ
ꯀꯣꯔꯁ ꯆꯠꯇꯕꯤꯗ ꯇꯧ ꯌꯥꯏꯃꯤ
ꯃ ꯄꯥꯁ
ꯌꯥꯕꯅꯤꯀꯣ
ꯑꯗꯀꯣ ꯅꯪ ꯀꯣꯔꯁ ꯁꯥꯔꯇꯤꯐꯤꯀꯦꯠꯇꯣ ꯄꯥꯏꯗꯨꯗꯤ ꯀꯥꯏꯗꯒꯤ ꯂꯧꯗꯣꯏꯕꯣ ꯅꯪ ꯇꯝꯃꯤ ꯍꯥꯏꯕꯒꯤ
ꯇꯃꯛꯇ ꯄꯗ ꯅꯪ ꯑꯦꯛꯁꯄꯤꯔꯦꯟꯁꯁꯨ ꯄꯥꯏꯔꯗꯤꯦ ꯑꯦꯛꯁꯄꯤꯔꯦꯟꯁꯁꯨ ꯎꯠꯂ ꯂꯣꯏꯔꯦ
ꯑꯗꯦ ꯑꯗꯦ ꯅꯪ ꯊ꯭ꯔꯤ ꯏꯔꯁ ꯑꯦꯛꯁꯄꯤꯔꯤꯟ ꯑꯗꯨ ꯅꯪ ꯀꯔꯤꯝ ꯇꯝꯅꯕ ꯂꯩꯗꯕ ꯇꯧꯗꯕ ꯑꯩꯈꯣꯏ ꯑꯩꯈꯣꯏ ꯂꯛꯀꯥꯏꯗ ꯁꯂꯕꯔ ꯄꯌꯣꯜꯂꯤꯅ ꯍꯥꯏꯗꯔꯕ
ꯅꯗꯤ ꯐꯥꯏꯚ ꯏꯁꯔ ꯍꯣꯇꯦꯜ ꯇꯗ ꯀꯩꯅꯣ ꯇꯧꯗꯅꯦꯅꯤ ꯊꯕꯛ
ꯑꯗꯨꯗ ꯇꯥꯏ ꯄ꯭ꯂꯥꯏ ꯇꯧꯕ ꯍꯥꯏꯁꯦ ꯃꯣꯏꯁꯨ ꯁꯥꯔꯇꯤꯦꯠ ꯄꯥꯏꯗꯕꯤꯗ ꯃꯣꯏ ꯈꯪꯅ ꯆꯥꯟꯅꯕ ꯂꯩꯔꯦ ꯃꯣꯏꯗꯤ ꯌꯥꯒꯤ ꯌꯥꯏ ꯑꯗꯨꯗꯁꯨ ꯀꯔ ꯃꯔꯝ ꯃꯔꯤ ꯂꯩꯇꯅ ꯪ ꯇꯧ ꯌꯥꯕ꯭ꯔꯥ ꯍꯥꯏꯁꯦ
ꯌꯥꯕꯅꯤ
ꯑꯩꯁꯦ ꯆꯠꯂꯔꯨꯔꯒ ꯑꯗꯨꯝ ꯅꯣꯏꯒꯤ ꯍꯣꯇꯦꯜꯗ ꯌꯥꯎꯒꯦ ꯍꯥꯏ ꯌꯥꯗ꯭ꯔꯥꯕ
ꯃꯣꯏ ꯏꯟꯇꯔꯚꯤꯌꯨ ꯂꯧꯕꯗꯨꯗ ꯅꯪ ꯈꯔ ꯐꯥꯔꯁ ꯏꯝꯄ꯭ꯔꯦꯁꯟꯗ ꯈꯔ ꯄꯣꯁ ꯇꯥꯍꯟ ꯇꯥꯔꯦ ꯉꯥꯡꯕ ꯁꯛꯄ ꯈꯔ ꯍꯩꯗꯅ ꯑꯩꯗꯤ ꯁꯤꯒꯤ ꯏꯟꯗꯁꯇ꯭ꯔꯤꯁꯦ ꯌꯥꯝ ꯄꯥꯝꯖꯩ ꯈꯣꯠꯂꯤꯒ ꯇꯧꯗꯅ ꯏꯝꯄ꯭ꯔꯦꯁ ꯇꯧ ꯇꯥꯔꯦ
ꯑꯩꯇ ꯈꯪꯉꯝꯃꯤꯗ ꯑꯩ ꯈꯪꯗꯦꯗ ꯀꯃꯥꯏꯅ ꯇꯧꯕꯅꯣ ꯏꯖꯍꯥꯁ ꯏꯖꯍꯥꯁ ꯇꯣꯡꯉꯥ ꯇꯤꯇꯥꯅꯤꯛ ꯀꯥ ꯐꯤꯂꯝ ꯅꯝꯒꯦ ꯇꯧꯅꯦꯗ
ꯋꯥ ꯑꯁ ꯀ꯭ꯔꯨꯁꯀꯤꯗꯤꯕꯁ ꯌꯥꯝ ꯆꯥꯎꯋꯦ ꯍꯥꯏꯕꯅꯦ
ꯆꯥꯎꯌꯦ ꯍꯥꯏꯕꯅꯦ ꯋꯥꯗꯤ ꯌꯥꯝ ꯋꯥꯈꯔ ꯖꯥꯠꯅꯦ ꯀ꯭ꯔꯨꯁꯁꯦ
ꯅꯨꯄꯥꯅ ꯍꯦꯟꯅꯁꯨ ꯄꯥꯝꯃꯦ ꯍꯥꯏꯕꯅꯦ ꯅꯨꯄꯤꯗꯤ ꯄꯥꯝꯗꯦ ꯍꯥꯏꯕꯅꯦ ꯀ꯭ꯔꯨꯁ ꯊꯕꯛ ꯇꯧꯕꯁꯦ
ꯀ꯭ꯔꯨꯁ ꯄꯨꯔꯥ ꯖꯦꯜ ꯒꯨꯝꯕꯅꯦꯃꯤ
ꯖꯦꯜꯅꯦ ꯑꯗꯨꯗ ꯀ꯭ꯔꯥꯏꯝ ꯊꯣꯛꯑꯦ ꯏꯁꯤꯡ ꯃꯌꯥꯏꯗꯨꯗ ꯀꯅꯥ ꯄꯨꯂꯤꯁ ꯂꯥꯛꯇꯣꯏꯅꯣ ꯍꯥꯠꯇꯣꯛ ꯂꯥꯡꯊꯣꯛꯑꯝꯅ ꯒ꯭ꯌꯥꯟ ꯇꯥꯔꯣꯏꯗꯣꯏꯅꯤ
ꯄꯨꯔꯥ ꯅꯨꯡꯗꯥꯡꯗꯒꯤ ꯑꯌꯨꯛꯇꯒꯤ ꯅꯨꯡꯗꯥꯡꯗꯒꯤ ꯅꯨꯡꯊꯤꯟꯗꯒꯤ ꯑꯗꯨꯝ ꯊꯕꯛꯁꯦ ꯑꯗꯨꯝ ꯇꯧ ꯂꯩꯗꯣꯏꯅꯦ ꯃꯣꯏꯁꯦ
ꯑꯣꯠꯈꯥꯏꯗꯣꯏꯅꯦ
ꯃꯣꯏꯗꯤ ꯍꯣꯂꯤꯗꯦ ꯍꯥꯏꯕ ꯑꯃꯁꯨ ꯂꯩꯇꯦ
ꯂꯩꯇ꯭ꯔꯦ
ꯍꯜꯂꯣ
ꯇꯥꯏꯌꯦ ꯇꯌꯦ
ꯑꯗꯨ ꯃꯣꯏꯗꯤ ꯁꯨꯇꯤ ꯍꯥꯏꯕ
ꯎꯝ
ꯑꯗꯨꯗꯤ ꯋꯥꯗꯤ ꯋꯥꯕ ꯑꯗꯨꯕꯨ ꯄꯩꯁꯥꯒꯨꯝꯕꯗꯤ ꯃꯣꯏꯅꯅ ꯑꯃꯨꯛ ꯐꯕ ꯍꯦꯟꯕ ꯇꯥꯔꯅꯤ ꯀꯩꯅꯣ ꯁꯝ ꯍꯥꯏꯅ ꯏꯚꯦꯁꯟꯒꯨꯝꯕ ꯇꯧꯋꯦ ꯍꯥꯏꯔ ꯀ꯭ꯨꯚ ꯀ꯭ꯌꯨꯒꯨꯝꯕ ꯑꯣꯏꯦ ꯍꯥꯏꯔꯗꯤ ꯃꯣꯏꯒꯤꯗꯤ ꯄꯩꯁꯥꯗꯤ ꯂꯩꯐꯝ ꯂꯩꯕꯨꯡ ꯍꯥꯏꯐꯝ ꯑꯃ ꯂꯩꯗꯅ ꯏꯁꯥꯅ ꯄꯨꯊꯣꯛꯆꯗꯣꯏꯅꯤꯅ ꯑꯗꯨꯒ ꯃꯣꯏ ꯀ꯭ꯔꯨꯁꯀꯤꯁꯤꯅ ꯑꯗꯨꯝ ꯁꯤꯞ ꯃꯅꯨꯡ ꯂꯣꯏ ꯐ꯭ꯔꯤ ꯉꯥꯛꯇꯅꯦ ꯃꯣꯏ ꯆꯥꯕ ꯊꯛꯅꯕꯗ ꯂꯩꯐꯝꯗꯒꯤ ꯅꯠꯇ꯭ꯔ
ꯍꯣꯏ ꯍꯣꯇꯦꯜꯁꯨ ꯇꯎꯧꯕꯅꯤꯗ ꯑꯗꯨꯗꯤ ꯑꯗꯨꯝ ꯏꯟꯗꯤꯌꯥꯒꯤ ꯑꯩ ꯐꯣꯔꯦꯟꯗꯤ ꯈꯪꯗ꯭ꯔꯦ ꯏꯟꯗꯤꯌꯥꯒꯤ ꯏꯃꯥꯟꯅꯕꯤꯁꯤꯡ ꯇꯧꯕ ꯌꯥꯎꯋꯦꯕ
ꯍꯣꯇꯦꯜꯁꯨꯅꯦ ꯍꯥꯏꯕꯅꯤꯗ ꯑꯦꯀꯣꯃꯣꯗꯦꯁꯟ ꯄꯤꯕꯗꯨꯗꯤ
ꯍꯣꯇꯦꯜ ꯍꯥꯏꯕ ꯅꯠꯇꯦ ꯍꯥꯏꯗꯤ ꯍꯣꯇꯦꯜꯗꯤ ꯍꯣꯇꯦꯜ ꯅꯨ ꯄꯤꯗꯗꯤ ꯀꯩꯅꯣ ꯍꯣꯇꯦꯜ ꯊꯕꯛ ꯇꯧꯕꯅꯤꯕꯨꯗꯤ ꯀꯔꯤ ꯅ ꯉꯥꯏꯉꯗꯅꯣ ꯑꯩꯅ ꯍꯥꯏꯕ ꯅꯠꯇꯦ ꯑꯦꯕꯤꯁꯟꯒꯨꯝꯕꯒꯤ ꯍꯥꯏꯕ ꯑꯩꯅ ꯍꯥꯏꯁꯦ ꯑꯦꯕꯤꯁꯟꯒꯨꯝꯕ ꯇꯧꯕ ꯀꯥꯡꯕꯨꯒ ꯍꯥꯏꯕ ꯑꯩꯅ ꯍꯥꯏ ꯆꯥꯒ ꯍꯧꯗ꯭ꯔꯕꯣ ꯑꯦꯃꯤꯁꯟꯒꯨꯝꯕꯖꯤꯅ ꯑꯃꯨꯛ ꯊꯕꯛꯇꯣ ꯅꯣꯡꯃ ꯅꯨꯃꯤꯠ ꯍꯞꯇꯥ ꯑꯃꯗ ꯍꯨꯝꯅꯤ ꯃꯔꯤꯔꯛ ꯆꯠꯂꯒ ꯑꯗꯨꯝ ꯁꯨꯇꯤ ꯐꯪꯉꯤꯗꯅ ꯇꯣꯂꯣꯞꯇꯤ ꯑꯗꯨꯝ ꯆꯥꯎ ꯆꯞ ꯃꯥꯟꯅꯩꯅꯦ ꯑꯌꯥꯝꯕ ꯑꯗꯨꯝ ꯃꯥꯟꯅꯩꯌꯦ ꯃꯣꯏꯖꯦ ꯏꯟꯇꯔꯅꯦꯁꯅꯦꯜ ꯄꯥꯏꯔꯛꯄꯗꯗꯤ
ꯎꯝ
ꯀꯥ ꯑꯦꯃꯤꯁꯟꯒꯖꯦ
ꯎꯝ
ꯑꯗꯨꯝ ꯇꯣꯂꯣꯞꯁꯦ ꯑꯗꯨꯝ ꯃꯥꯟꯅꯩ ꯑꯗꯨꯗ ꯄꯩꯁꯥ ꯆꯠꯄꯒꯤ ꯆꯥꯡꯖꯦ ꯀꯦꯕꯨꯟ ꯀꯔ꯭ꯤꯎ ꯀꯥꯡꯕꯨꯖꯤꯅ ꯌꯥꯝ ꯍꯦꯜꯂꯦꯕ ꯂꯩꯕꯝ ꯆꯥꯕꯝ ꯍꯥꯏꯗꯣ ꯃꯣꯏꯗꯤ ꯀꯩꯅꯣ ꯄꯤꯗꯕꯅ
ꯎꯝ
ꯑꯗꯨꯅꯤꯗ ꯑꯩ ꯍꯥꯏꯗꯣ ꯑꯗꯨꯅ ꯑꯩ ꯖꯍꯥꯖꯇꯣꯡꯉ ꯆꯠꯈ꯭ꯔꯅꯤ ꯅꯣꯏ ꯃꯌꯥꯝꯖꯤ ꯎꯗꯅꯕ ꯅꯠꯇꯔ꯭
ꯃꯥꯅꯦ ꯃꯥ ꯇꯦꯇꯥꯅꯤꯛ ꯅꯝꯃꯛꯑꯣ
ꯀꯩꯏꯟꯖꯥꯡ ꯆꯥꯒꯦꯖꯨ ꯈꯨꯝꯗꯦ ꯏꯟꯖꯥꯡ ꯍꯥꯎꯇꯦꯅ ꯀꯩ ꯍꯥꯏꯅꯣ ꯈꯪꯗꯦ
ꯑꯁ ꯍꯥꯏꯕ ꯇꯜꯂꯤꯗ ꯀꯥꯡꯁꯣꯏꯅꯤ
ꯀꯥꯡꯁꯣꯏꯖꯨ ꯏꯟꯖꯥꯡ ꯅꯤ ꯀꯩꯅꯣ ꯍꯥꯎꯒꯔꯕ ꯀꯥꯡꯁꯣꯏ ꯑꯩꯒ ꯑꯣꯏꯗꯤ ꯁꯨꯡꯆꯥ ꯆꯥꯔꯣꯏ
ꯀꯥꯡꯁꯣꯏ ꯊꯣꯡꯅꯤ ꯊꯣꯡ ꯇꯟ ꯒꯌꯥꯁ ꯄꯥꯝꯃꯨ ꯒꯌ꯭ꯥꯁ ꯇꯥꯡꯉꯀꯥꯟꯖꯤꯗ
ꯇꯩꯆ ꯇꯣꯏꯅꯤꯅꯦ
ꯊꯣꯡꯉꯨꯅꯨ ꯂꯩꯇꯔ꯭ꯗꯤ ꯏꯟꯖꯥꯡꯒ ꯆꯥꯛ ꯆꯥꯎꯅꯨ ꯆꯔꯥ ꯍꯦꯜꯂꯨ ꯒꯌ꯭ꯥꯁꯇꯣ ꯄꯥꯝꯃꯤꯕ
ꯏꯅꯥꯛ ꯈꯨꯝꯕ ꯅꯣꯏꯗꯕꯨꯠ ꯗꯤ ꯏꯟꯖꯥꯡ ꯑꯍꯥꯎꯕ ꯉꯥꯇ ꯉꯥꯏꯕ
ꯂꯩꯒꯗꯤ ꯊꯥꯔꯦ ꯅꯠꯇꯔꯥ ꯑꯩꯉꯣꯟꯗ ꯐꯣꯟ ꯇꯩꯖꯦ ꯑꯗꯨ ꯉꯥꯡꯅꯕꯅꯦꯕ ꯑꯩꯩꯉꯣꯟ ꯏꯩꯖꯦ ꯏꯟꯖꯥꯡ ꯍꯥꯎꯇꯦ ꯍꯥꯏꯅꯕꯅꯦꯕ
ꯃꯥꯅꯦ ꯈꯅꯕ ꯍꯧꯒꯦꯅ ꯅꯪꯅ ꯍꯤꯟꯖꯥꯡ ꯑꯍꯥꯎꯕ ꯊꯣꯡꯒ ꯊꯤꯔꯛꯇꯕꯒꯤ
ꯌꯥꯔꯦ ꯇꯨꯝꯃꯣ ꯆꯥꯕ ꯇꯨꯝꯃꯝꯃꯅꯤ ꯇꯨꯝꯃꯣ ꯌꯥꯔꯦ ꯊꯝꯃꯒꯦ
ꯐꯨꯅꯤꯡꯗꯔꯥ ꯅꯪ ꯈꯪꯅꯤꯗ ꯅꯪ ꯃꯠ ꯇꯝ ꯂꯥꯛꯀꯅꯤ
ꯑꯣ ꯍꯣ ꯍꯣꯏ ꯊꯝꯃꯒꯦ